ꯂꯣ ꯍꯥꯏ ꯍꯣꯏ ꯏꯇꯥꯎ ꯑꯁ ꯌꯥꯗ꯭ꯔꯦꯅꯦ ꯑꯩꯁꯤꯗꯤ
ꯏꯇꯥꯎ ꯌꯥꯗ꯭ꯔꯥꯕꯣ
ꯌꯥꯗ꯭ꯔꯦ
ꯍꯦ
ꯀꯩꯇꯧꯔ ꯖꯥꯠꯂꯣ ꯑꯁ ꯀꯩꯇꯧꯔꯤꯒꯦ
ꯕꯔ ꯑꯃꯥꯒ ꯉꯥꯍꯛ ꯂꯩꯔ ꯊꯥꯔꯛꯀꯦ ꯑꯗꯨꯗ ꯇꯧꯔꯝꯃꯣ
ꯍꯣꯏ ꯍꯣꯏ ꯇꯧ ꯀꯦ
ꯀꯩꯗꯧꯕꯩꯅꯣ ꯍꯧꯖꯤꯛꯐꯥꯎ
ꯍꯥ
ꯍꯧꯖꯤꯛꯄꯨ ꯀꯩꯇꯧꯔꯤꯃꯣ
ꯑꯩꯔꯣ ꯑꯁ ꯑꯩ ꯏꯆꯦ ꯌꯨꯝꯗ ꯂꯩꯔꯤꯌꯦ ꯏꯆꯦ ꯍ ꯀꯣꯏ ꯀꯣꯏꯕ ꯂꯥꯛꯄꯅꯤꯗ ꯁꯨꯝ
ꯉꯖꯤꯗꯤ ꯈꯔ ꯏꯡꯕ꯭ꯔꯥ
ꯉꯁꯤꯔꯣ ꯑꯥ ꯌꯥꯝ ꯏꯪꯕꯗꯤ ꯑꯣꯏꯗꯦ ꯗꯨ ꯈ꯭ꯔꯗꯤ ꯏꯪꯉꯦ ꯉꯁꯥꯏ ꯅꯣꯡ ꯈꯔ ꯆꯨꯕꯅꯦ
ꯍꯌꯦꯡ ꯅꯣꯡ ꯅꯤ ꯅꯤ ꯂꯩꯔꯗꯤ ꯈꯔ ꯏꯡꯗꯣ ꯃꯥꯜꯂꯦꯅꯦ ꯋꯦꯗꯔꯁꯤꯕꯣꯕ ꯋꯦꯗꯔꯁꯦ ꯁꯤꯒꯤꯗꯤ ꯍꯌꯦꯡ ꯉꯁꯤ ꯁꯇꯔꯗꯦ ꯅꯠꯇ꯭ꯔꯣ ꯁꯟꯗꯦ ꯃꯟꯗꯦ ꯇꯨꯏꯁꯗꯦ ꯗꯦ ꯕꯥꯎꯗꯤ ꯈꯔ ꯁꯥꯌꯦꯅꯦ ꯋꯦꯗꯅꯁꯗꯦ ꯊꯔꯁꯗꯦ ꯗꯩꯗꯤ ꯅꯣꯡ ꯅꯨꯁꯤꯠ ꯈꯔ ꯂꯩꯕ ꯃꯥꯂꯦ ꯑꯗꯨꯒꯤ ꯋꯦꯗꯔꯗꯨ ꯌꯦꯕꯗꯣ ꯍꯥꯏꯗꯤ ꯊꯥꯔꯇꯤꯐꯥꯞ ꯊꯥꯔꯇꯤꯁꯤꯛꯁꯀꯤ ꯃꯌꯥꯗ ꯂꯩꯌꯦꯕ ꯅꯣꯡꯂꯩ ꯅꯨꯡꯁꯤꯠꯀ ꯌꯥꯎꯔꯒꯗꯤ ꯅꯣꯡ ꯅꯣꯡ ꯇꯥꯕꯩ ꯌꯥꯎꯑꯦꯕ ꯈꯔ ꯏꯡꯗꯣ ꯃꯥꯂꯦ ꯑꯗꯨꯝ ꯀꯥꯟꯗꯅ ꯑꯃꯨꯛ
ꯑꯠꯁꯥ ꯑꯁ ꯈꯔ ꯏꯡꯉꯗꯤ ꯐꯅꯤꯌꯦ ꯑꯍꯣꯏ ꯁꯣꯝꯗꯤ ꯁꯥꯕꯅ ꯌꯥꯗ꯭ꯔꯦ ꯑ ꯏꯁ
ꯑꯩ ꯀꯩꯅꯣꯗꯨ ꯐꯣꯟ ꯇꯧꯕꯅꯤꯅꯦ ꯀꯦꯀꯦꯗꯨ ꯐꯣꯟ ꯇꯧꯕꯅꯦ ꯃꯥꯗꯨ ꯉꯍꯥꯛ ꯊꯣꯛꯎꯏꯒꯦ ꯆꯥꯔꯁ ꯇꯧꯔꯨꯏꯒꯦ ꯅ
ꯑꯠꯁꯥ
ꯃꯥꯒꯁꯦ ꯋꯥꯔꯤ ꯁꯥꯅꯁꯦꯅ ꯃꯥꯅ ꯑꯩꯉꯣꯟꯗ ꯁꯥꯟꯅꯕꯗꯤ ꯂꯣꯏꯒ꯭ꯔꯦꯕ ꯑ
ꯑꯣꯀꯦ ꯍ ꯃꯥꯗꯤ ꯍꯣꯔꯦꯟ ꯀꯣꯟꯅ ꯇꯧꯔꯒꯦ ꯅꯨꯡꯗꯥꯡ ꯅꯨꯡꯗꯥꯡꯗ
ꯑꯩꯁꯤ ꯐꯠ ꯂꯣꯏꯖꯤꯜꯂꯧꯒꯦ ꯑꯩꯖꯨ ꯅꯪꯖꯨ ꯐꯠ ꯂꯣꯏꯖꯤꯟꯅꯕ ꯇꯧꯔꯣ
ꯑꯁꯤ ꯅꯪ ꯀꯌꯥ ꯂꯣꯏꯔꯒꯦ ꯃꯥꯄꯟ ꯃꯥꯄꯟ ꯑꯣ ꯑꯠꯁꯥ ꯑꯠꯁꯥ ꯌꯥꯏ ꯌꯥꯏ ꯑꯩꯒꯤ
ꯁꯠ ꯂꯣꯏꯖꯤꯜꯂꯣ ꯃꯟꯗꯦ ꯍꯌꯦꯗꯒꯤꯗꯤ ꯃꯟꯗꯦꯗꯒꯤꯗꯤ ꯑꯅꯧꯕ ꯂꯥꯛꯄ ꯌꯥꯏꯕ
ꯑꯣ
ꯑꯗꯨꯅ ꯃꯟꯗꯦ ꯌꯧꯗ꯭ꯔꯤꯀꯥꯟꯗ ꯉꯁꯤꯒ ꯍꯌꯦꯡꯒꯗ ꯐꯠ ꯌꯣꯏꯁꯤꯟꯅꯕ꯫
ꯎꯝ꯫
ꯑꯗꯨꯑꯣꯗꯤ ꯄꯨꯂꯞ ꯅꯪꯅꯔꯦꯗꯅ꯫
ꯅꯥꯠꯇꯔꯒꯗꯤ ꯀꯅꯥꯔꯣꯏꯕ ꯑꯃꯁꯨ ꯀꯅꯥꯍꯧꯗ ꯑꯃꯁꯨ ꯀꯅꯗ ꯎꯝ ꯎꯝ ꯎꯝ ꯎꯝ꯫ ꯍꯣꯢ ꯃꯥꯟꯅꯦ ꯃꯥꯟꯅꯦ꯫
ꯑꯩꯗꯤ ꯇꯤꯀꯦꯠ ꯀꯛꯈ꯭ꯔꯦ ꯉꯔꯥꯡ ꯑꯍꯤꯡ꯫
ꯑꯥ꯫ ꯊꯨꯏꯗ ꯅꯪꯗꯤ ꯀꯌꯥꯏꯅꯣ
ꯗꯦꯠ ꯅꯥꯏꯟꯒꯤ
ꯖꯨ ꯖꯨꯟ ꯅꯥꯏꯟ꯫
ꯌꯦꯁ꯫ ꯍꯣꯏ ꯖꯨꯟ ꯅꯥꯏꯟ ꯒꯤ꯫
ꯑꯁ
ꯗꯦꯠ ꯇꯣꯏꯟꯇꯤꯗ ꯂꯥꯛꯀꯅꯤ꯫
ꯑꯥꯢꯇ ꯇꯔꯣ꯫
ꯑꯥꯏꯇ ꯇ ꯂꯥꯛꯑꯅꯤ ꯅꯥꯏꯟ ꯑꯌꯨꯛ ꯄꯨꯡ ꯇꯔꯥꯃꯈꯥꯏꯒꯤꯅꯦꯕ ꯑꯗꯨꯅ ꯄꯨꯡ ꯇꯔꯨꯛ ꯇꯔꯨꯛ ꯁ꯭ꯋꯥꯏꯗꯒꯤ ꯊꯣꯛꯈ꯭ꯔꯕ
ꯑꯠꯁꯥ꯫
ꯇꯔꯨꯛ ꯅꯠꯇ꯭ꯔꯒ ꯇꯔꯦꯠ ꯁ꯭ꯋꯥꯏꯗꯒꯤ ꯊꯣꯛꯈ꯭ꯔꯕ ꯑꯗꯨ
ꯎꯝ ꯆꯥꯟꯗꯤꯒꯔꯗ ꯅꯪ ꯅꯣꯏꯒꯤ ꯀꯩꯗ ꯀꯩꯗ ꯊꯣꯛꯇꯕ ꯅꯠꯇ꯭ꯔꯣ꯫
ꯍꯥ
ꯅꯪ ꯊꯣ ꯆꯥꯟꯗꯤꯒ꯭ꯔ ꯊꯣꯔ꯭ꯛꯇꯕꯗꯢ꯫
ꯍꯣꯏ ꯍꯣꯏ꯫
ꯑꯣꯛꯈꯦ ꯑꯣꯛꯈꯦ ꯫ ꯑꯗꯨ ꯑ ꯅꯥꯏꯟ ꯅꯨꯡꯗꯥꯡ꯫ ꯅꯥꯏꯟ ꯑꯌꯨꯛ ꯫
ꯅꯥꯏꯟ ꯑꯌꯨꯛ ꯫ ꯇꯦꯟ ꯊꯥꯔꯇꯤ꯫
ꯑꯠꯁꯥ꯫ ꯅꯟ ꯁꯇꯣꯞ ꯅꯟ ꯁꯇꯣꯞ ꯑꯣꯏ ꯂꯩꯔꯝꯃꯦ ꯑꯣ ꯐꯩꯅꯦ ꯑꯩꯁ ꯐꯩꯅꯦ ꯀꯌꯥꯗ ꯀꯛꯀꯦ꯫ ꯀꯌꯥꯗ ꯀꯛ
ꯅꯤꯄꯥꯟ ꯒ ꯆꯅꯤꯗ
ꯑꯇꯩ ꯖꯨꯂꯥꯏꯒꯤ ꯖꯨꯂꯥꯏ ꯊꯣꯛꯀꯦ ꯍꯥꯏꯇꯥꯗꯤ ꯖꯨꯂꯥꯏ ꯗꯦꯇ ꯋꯥꯟ ꯇꯨ ꯑꯗꯥꯏ ꯍꯣꯡꯍꯧꯕꯅꯤ
ꯎꯝ
ꯂꯤꯁꯤꯡ ꯇꯔꯨꯛꯀ ꯆꯅꯤ ꯁꯨꯃꯥꯏ ꯂꯩꯍꯧꯕꯅꯦ
ꯑꯠꯁ ꯑꯁ ꯑꯩꯗꯤ ꯖꯨꯟꯗ ꯀꯛꯑꯅꯤꯌꯦ ꯑꯗꯨꯗꯤ
ꯖꯨꯟꯒꯤ ꯗꯦꯠ ꯇꯣꯟꯇꯤ-ꯅꯥꯏꯟꯇꯤꯟ-ꯇꯣꯏꯟꯇꯤ ꯍꯣꯡꯍꯧꯕꯅꯦ
ꯑꯦ ꯅꯠꯇꯦ ꯖꯨꯟꯗ ꯖꯨꯂꯥꯏꯒꯤ ꯀꯛꯀꯦ ꯖꯨꯂꯥꯏ ꯒꯤꯗꯣ ꯗꯦꯠ ꯋꯥꯟ ꯇꯨ ꯍꯣꯡꯍꯧꯕꯅꯦꯕ ꯑꯩ ꯁꯤꯛꯁ ꯁꯚꯦꯟꯇꯤꯟ ꯑꯩꯇꯤꯟ ꯇꯤꯟ ꯑꯗꯨꯋꯥꯏꯗ ꯂꯩꯕꯗꯣ ꯑꯁꯤꯅꯤꯗ ꯍꯥ
ꯑꯩ ꯀꯨꯏꯅ ꯂꯩꯅꯤꯡꯇ꯭ꯔꯕ ꯁꯥꯒ-ꯁꯥꯒꯠꯂꯛ ꯑꯦ
ꯆꯨꯝꯃꯦ ꯎꯝ ꯑꯩꯒꯤ ꯐꯔꯛ ꯇꯥꯔꯝꯅꯤꯅ ꯑꯁꯤꯗ ꯑꯗꯨꯝ ꯄꯨꯂꯞ ꯂꯣꯏ ꯋ꯭ꯔꯥꯜ ꯀꯞꯁꯨ ꯑꯁꯣꯝꯗ ꯌꯦꯡꯉꯒ ꯄꯣꯔꯗꯤ ꯑꯗꯨꯒꯤ ꯄ꯭ꯂꯥꯟꯗ ꯂꯩ
ꯌꯥꯏꯌꯦ ꯑꯗꯨꯁꯨ
ꯃꯇꯦꯛ-ꯃꯇꯦꯛꯇꯨ ꯅꯨꯉꯥꯏꯔꯣꯏꯕ
ꯎꯝ
ꯍꯣꯏꯗ ꯅꯪꯗꯤ ꯅꯨꯉꯥꯏꯔꯥꯅꯤꯍꯦ ꯑꯗꯨꯝ ꯐꯖꯟ ꯌꯦꯡꯂꯗꯤ
ꯑꯩꯗꯤ ꯅꯥꯏꯟꯗ-ꯅꯥꯏꯟꯗ ꯌꯧꯔꯅꯤ ꯅꯥꯏꯟꯒꯤ ꯄꯨꯡ ꯑꯃ ꯃꯈꯥꯏ ꯑꯃ ꯋꯥ ꯄꯨꯡ ꯑꯃꯒ ꯃꯤꯅꯠ ꯇꯥꯔꯃꯉꯥꯗ ꯌꯧꯔꯅꯤ ꯌꯨꯝꯗ
ꯍꯥ-ꯍꯥ
ꯅꯟꯁꯇꯣꯞ ꯅꯠꯇꯕ ꯑꯁ ꯂꯦꯑꯣꯕ꯭ꯔ ꯂꯩꯕ ꯌꯥꯝ ꯌꯥꯎꯔꯕꯅꯦꯕ ꯂꯦꯑꯣꯕ꯭ꯔꯗꯣ ꯇꯟꯕ ꯍꯥꯏꯇꯥꯔꯦꯉꯥꯏꯊꯣꯛ ꯉꯥꯏꯁꯤꯟ ꯗꯥꯏꯔꯦꯛ ꯄꯥꯏꯒꯤꯝꯅ ꯐꯩꯌꯦꯕ
ꯂꯦꯑꯣꯕꯔꯗꯤ ꯀꯌꯥ ꯀꯌꯥꯒꯤ ꯂꯩꯒꯦ
ꯄꯨꯡ ꯑꯍꯨꯝ ꯂꯩꯕ ꯌꯥꯎꯕꯅꯦ ꯃꯔꯤ ꯂꯩꯕ ꯌꯥꯎꯕꯅꯦ
ꯑꯁ ꯄꯨꯡ ꯑꯍꯨꯝꯗꯤ ꯌꯥꯏ ꯑꯗꯣ ꯑꯈꯣꯏꯗꯤ ꯂꯦꯑꯣꯕꯔ ꯂꯧꯕ ꯇꯥꯔꯦꯗ ꯃꯃꯟ ꯑꯍꯣꯡꯕ ꯌꯦꯡꯉꯣ
ꯂꯦꯑꯣꯕꯔ ꯇꯥꯔꯨꯛꯀ ꯆꯅꯤꯗꯣ ꯂꯦꯑꯣꯕꯔ ꯄꯨꯡ ꯑꯍꯨꯝ ꯃꯈꯥꯏꯗ ꯂꯩꯍꯧꯕꯅꯦ
ꯆꯌꯥ
ꯚꯛ ꯅꯠꯇꯦ ꯚꯒꯣ ꯚꯒꯣꯗꯥꯔꯥ ꯍꯥꯏꯕꯔ
ꯋꯥꯗꯨꯔ ꯑꯣꯛ ꯚꯒꯣꯗꯔꯥ ꯚꯒꯣꯗꯥꯔꯥ ꯍꯥꯏꯕꯔ ꯑꯁ ꯇꯥꯗꯦ ꯑꯌꯥꯝꯕꯗꯤ ꯀꯣꯜꯀꯇꯥ ꯅꯠꯇ꯭ꯔꯗꯤ ꯒꯨꯍꯥꯇꯤ ꯑꯣꯏꯒꯅꯤꯕ
ꯑꯣ ꯀꯣꯜꯀꯥꯇꯥ ꯒꯨꯍꯥꯇꯤꯗꯤ ꯑꯗꯨꯝ ꯂꯩꯕꯅꯦ ꯑꯗꯣ ꯃꯥꯏꯗꯤ ꯚꯥꯒꯣꯗꯥꯔꯥ ꯍꯥꯏꯕ꯭ꯔ ꯀꯩꯅꯣ ꯑꯗꯨꯗ ꯂꯩꯍꯧꯔꯦ ꯐ꯭ꯂꯥꯏꯠ ꯆꯦꯟꯁꯀ ꯍꯥꯏꯍꯧꯕꯅꯦ ꯈꯪꯗꯦ ꯑꯩ ꯐꯖꯟꯅ ꯌꯦꯡꯗꯦ ꯑꯩꯕꯨꯗꯤ ꯅꯟ ꯁꯇꯣꯞ ꯊꯤꯕ ꯍꯥꯏꯇꯔꯦ ꯅꯟ ꯁꯇꯣꯞ ꯊꯤꯕꯗꯨꯗ ꯑꯗꯨꯗꯇ ꯇꯥꯔꯦ ꯑꯗꯨ ꯑꯁ ꯄꯩꯁꯥꯗꯤ ꯍꯣꯡꯗꯦ ꯑꯩ ꯇꯣꯉꯟꯅ ꯑꯁꯦꯡꯕꯗꯤ ꯅꯤꯄꯥꯜꯒ ꯀꯩꯅꯣꯅꯦ ꯅꯤꯄꯥꯜꯒ ꯆꯥ ꯅꯤꯄꯥꯜꯒ ꯆꯥꯅꯤꯄꯥꯜ ꯁꯨꯝꯃꯥꯏꯅ ꯇꯥꯗꯧꯅꯦ ꯑꯩꯒꯤ ꯇꯤꯀꯦꯠ ꯀꯛꯄꯩ ꯂꯨꯄꯥ ꯆꯥꯝꯂꯤꯒ ꯈꯔ ꯑꯣꯐꯔ ꯂꯩꯕ
ꯎꯝ ꯎꯝ
ꯑꯗꯩ ꯅꯤꯄꯥꯜꯒ ꯆꯥꯅꯤ ꯆꯥꯅꯤꯔ ꯆꯥꯅꯤꯌꯥꯡꯈꯩꯔ ꯀꯛꯈꯤꯕꯅꯦ
ꯁꯇꯨꯗꯦꯜ ꯑꯣꯐꯔꯗꯤ ꯌꯥꯕꯔꯣꯅꯦ
ꯁꯇꯨꯗꯦꯜ ꯑꯣꯐꯔ ꯍꯧꯖꯤꯛ ꯌꯥꯗꯔꯦꯗ
ꯌꯥꯗꯕꯔꯣ
ꯌꯥꯗꯦ ꯌꯥꯗꯦ ꯏꯟꯗꯤꯒꯣꯒꯤ ꯌꯥꯗꯔꯦ
ꯏꯌꯔ ꯏꯟꯗꯤꯌꯥ ꯌꯥꯕꯔ
ꯑꯇꯩꯗꯤ ꯈꯪꯗꯦ ꯏꯟꯗꯤꯒꯣꯗꯤ ꯌꯥꯗꯦ ꯑꯩ ꯁꯤꯗꯩ ꯃꯣꯏ ꯑꯉꯥꯡ ꯑꯍꯨꯝ ꯊꯣꯛꯑꯦꯕ ꯑꯗꯨꯁꯨ ꯏꯁꯇꯨꯗꯦꯟ ꯌꯥꯗꯦꯅ ꯑꯗꯨꯝ ꯀꯩꯅꯣꯗ ꯆꯠꯈꯔꯦ ꯑꯩ ꯁꯤꯇꯤꯖꯦꯟ ꯀꯩꯅꯣꯒꯤꯗꯨꯗ ꯆꯝꯅ ꯀꯛꯄꯗꯣ
ꯑꯗꯨꯗꯤ ꯀꯦꯖꯤꯁꯨ ꯌꯥꯝꯄꯨꯕ ꯌꯥꯗꯕꯅꯤꯅꯦ
ꯍꯣꯏ ꯑꯗꯨꯒꯤ ꯑꯩꯁꯨ ꯑꯗꯨꯒꯤ ꯑꯩ ꯄꯣꯠ ꯆꯩ ꯍꯥꯟꯅ ꯊꯥꯈꯔꯅꯤ ꯍꯌꯦꯡ ꯍꯪꯆꯤꯠ ꯀꯨꯝꯕ
ꯑꯣ ꯄꯂꯁꯇꯥꯔꯣ ꯄꯣꯁꯇ ꯊꯥꯈꯔꯒꯦ ꯑꯣꯍꯣ ꯌꯥꯏ ꯑꯗꯨ ꯑꯩꯁꯦ ꯐꯤꯔꯣꯜ ꯈꯔ ꯍꯥꯏꯗꯤ ꯋꯦꯠ ꯌꯥꯝꯃꯟꯈꯔꯦ ꯀꯦꯖꯤ ꯃꯉꯥꯒꯨꯝꯕ ꯍꯥꯏꯇꯔꯦ ꯎꯝ
ꯑꯩ ꯏꯁꯄꯤꯀꯔ ꯃꯆꯥ ꯑꯃ ꯂꯩꯔꯤꯁꯤꯁꯨ ꯏꯁꯄꯤꯀꯔ ꯃꯆꯥꯁꯤꯁꯨ ꯐꯂꯥꯢꯠꯇ ꯄꯨꯕ ꯌꯥꯔꯣꯏꯕ ꯍꯥꯞꯆꯟꯗꯦꯕ ꯃꯆꯥ ꯍꯥꯏ ꯋꯥꯅꯦ ꯑꯗꯨꯝ ꯆꯥꯎꯋꯦ ꯑꯩ ꯏꯁꯄꯤꯀꯔꯗꯣ ꯈꯪꯕ ꯅꯠꯇꯔꯣ
ꯂꯩꯕꯗꯣ
ꯍꯣꯏ ꯍꯣꯏ ꯍꯣꯏ
ꯍꯣꯢ ꯃꯥꯏꯞ ꯀ ꯌꯥꯎꯔꯕ ꯅꯠꯇꯔꯣ
ꯍꯣꯢ ꯍꯣꯢ ꯑꯗꯨ ꯑꯗꯨ ꯑꯗꯨꯁꯨ ꯊꯥꯗꯣꯛꯄ ꯈꯔꯒꯦ
ꯌꯥꯏ ꯏꯟꯗꯤꯒꯣꯗ ꯇ꯭ꯔꯥꯏ ꯑꯌꯥꯔ ꯏꯟꯗꯤꯌꯥꯗ ꯇ꯭ꯔꯥꯏ ꯇꯧꯕ ꯇꯥꯔꯦ ꯌꯥꯝ ꯄꯨꯕ ꯌꯥꯕꯗ
ꯎꯝ ꯌꯦꯡꯉꯣ
ꯑꯩꯗꯤ ꯍꯦꯜꯅꯤꯡ ꯏ ꯍꯣꯏ
ꯌꯥꯗ꯭ꯔꯥꯒꯅ ꯎꯄꯥꯏ ꯂꯩꯇꯦꯅ ꯄꯣꯁꯇ ꯈꯔ ꯊꯥꯒꯤ ꯇꯥꯕꯅꯦ ꯍꯌꯦꯡ ꯋꯦꯠ ꯍꯦꯜꯂꯥꯗꯤ ꯑꯃꯨꯛ ꯑꯌꯥꯔꯄꯣꯠꯇꯗꯤ ꯄꯩꯁꯥ ꯃꯌꯥꯝ ꯂꯧꯒꯦ ꯍꯥꯏꯔꯛꯀꯥꯅꯤꯕ
ꯑꯌꯥꯔꯄꯣꯠꯇꯗꯤ ꯆꯧꯉꯥ ꯅꯠꯇ꯭ꯔꯣ ꯀꯦꯖꯤ ꯑꯃꯒꯤ ꯆꯥ ꯆꯧꯉꯥ ꯒꯥꯏ ꯂꯧꯕꯅꯦ ꯎꯁ ꯐꯥꯔꯦꯍꯦ ꯅꯪ ꯇꯤꯀꯦꯠ ꯀꯛꯑꯥꯔꯦꯏ ꯈꯣꯏꯒꯨ ꯀꯛꯑꯥꯅꯤ ꯀꯨꯏꯔꯥꯔꯣꯏ
ꯍꯧꯖꯤꯛ ꯀꯥꯟ ꯕꯣꯜ ꯀꯥꯎ ꯆꯠꯇꯔꯣ?
ꯍꯣꯏ ꯀꯩꯗꯧꯔꯤꯒꯦ ꯍꯧꯖꯤꯛꯇꯤ
ꯍꯧꯖꯤꯛꯇꯤ ꯀꯥꯔꯤꯝ ꯇꯧꯗꯦꯗꯥ ꯇꯨꯝꯃꯨꯕꯅꯦ ꯇꯨꯝ ꯍꯧꯒꯠ ꯂꯛꯄꯗꯥ
ꯑ
ꯑꯗꯩꯗꯤ ꯄꯩꯁꯥ ꯈꯔ ꯆꯠꯊꯣꯛ ꯂꯩꯔꯝꯕꯗꯨꯗ ꯍꯩꯏꯁ ꯁꯤꯗꯤ ꯅꯪꯉꯥꯔꯣꯏꯅ ꯆꯥꯒꯥ
ꯑꯩ ꯑꯩ ꯃꯦꯁꯦꯖ ꯂꯥꯛꯑꯦ ꯃꯣꯏ ꯇꯣꯏꯇꯤꯁꯥꯕꯦꯟ ꯑꯗꯥꯋꯥꯏꯗꯒꯤ ꯃꯦꯟꯇꯦꯟꯅꯦꯁ ꯂꯩꯒꯅꯤ ꯍꯥꯏꯅ ꯗꯦꯠ ꯇꯣꯏꯇꯤꯁꯥꯕꯦꯟ ꯗꯥ ꯑꯃ ꯍꯥꯏꯕꯅꯦ ꯑꯩ ꯐꯖꯅ ꯌꯦꯡꯉꯝꯗꯦ ꯇꯣꯏꯇꯤꯁꯥꯛꯂꯥ ꯇꯣꯏꯇꯤꯁꯥꯕꯦꯟ ꯂꯥ ꯑꯃ
ꯑꯣ ꯑꯗꯨꯑꯣꯏ ꯇꯥꯔꯥꯗꯤ ꯑꯗꯨꯏ ꯃꯃꯥꯡꯗ ꯆꯠꯂꯨꯖꯤꯅꯀꯣ ꯉꯁꯤ ꯇꯣꯏꯇꯤꯊ꯭ꯔꯤ ꯅꯠꯇ꯭ꯔꯣ?
ꯎꯝꯍꯣꯏ
ꯑꯗꯨꯅ ꯑꯩꯈꯣꯏ ꯍꯥꯟꯅ ꯁꯠ ꯇꯧꯊꯣꯛꯑ ꯊꯝꯍꯧꯔꯗꯤ ꯐꯩꯗꯥꯅ
ꯍꯣꯏ ꯍꯣꯏ ꯑ
ꯑꯗꯨꯅꯤꯗꯥ
ꯍꯣꯏ ꯀꯦ ꯍꯣꯏ ꯚꯥꯏ ꯑꯩ ꯍꯧꯖꯤꯛ ꯑꯣꯀꯦ ꯆꯠꯂꫭ ꯍꫭꯏ ꯑꯣꯀꯦ